ꯍꯜꯂꯣ ꯇꯥꯕ꯭ꯔꯣ ꯑꯁ ꯊꯦꯡꯉꯦꯍꯦ ꯀꯔꯤꯅꯣ ꯁꯨꯝ ꯂꯩ
ꯆꯥꯛꯆꯥꯔꯤꯕ꯭ꯔꯣ
ꯆꯥꯛꯆꯥꯥꯕ ꯂꯣꯏꯔꯦ ꯉꯁꯥꯏꯅ ꯍꯥꯏꯗꯨꯗꯤ ꯑꯩ ꯆꯥꯛꯆꯥꯥꯕ ꯂꯣꯏꯔꯦ ꯍꯥꯏꯔꯒ ꯍꯥꯏ ꯍꯥꯏꯕꯤꯗꯕ꯭ꯔꯣ ꯀꯥꯎꯁꯨꯨ ꯀꯥꯎꯈ꯭ꯔꯦꯗ ꯑꯩꯗꯤ
ꯑꯃꯨꯛ ꯀꯥꯎꯕ꯭ꯔ ꯈꯪꯗꯦꯗ ꯀꯩ ꯏꯟꯁꯥꯡ
ꯉꯁꯤꯁꯦ ꯑ ꯌꯦꯟꯗꯦꯟ ꯆꯥꯏꯌꯦ
ꯍꯥꯎꯕ꯭ꯔꯥ ꯑꯩꯈꯣꯏꯗꯤ ꯑꯩꯈꯣꯏꯗꯤ ꯌꯦꯟ ꯆꯥꯏꯅ
ꯑꯩ ꯑꯩꯈꯣꯏ ꯑꯩꯈꯣ ꯑꯩꯗꯤ ꯉꯁꯥꯏꯒꯤ ꯑꯌꯨꯛꯀꯤ ꯎꯇꯤꯗꯣ ꯆꯥꯕꯅꯤꯗ ꯑꯗꯨ ꯌꯦꯟꯗꯦꯝꯗꯣ ꯆꯥꯅꯤꯡꯗꯕꯒꯤꯀꯣ
ꯍꯥꯎꯇꯕꯒꯤꯔꯣ
ꯍꯥꯎꯗꯤ ꯍꯥꯎꯔꯝꯒꯅꯤꯗ ꯑꯗꯣ ꯑꯩ ꯆꯥꯅꯤꯡꯗꯕ ꯍꯥꯏꯕ ꯇꯥꯔꯦ ꯆꯥꯅꯤꯡꯗꯕꯗꯣ ꯀꯃꯥꯏꯅ ꯆꯥꯒꯦꯔꯣ ꯑꯗꯣ ꯉꯥ ꯉ ꯥ ꯑꯀꯪꯕꯗꯤ ꯇꯧꯋꯦ ꯑꯗꯨꯕꯨ ꯑꯁ ꯆꯥꯅꯤꯡꯗꯕꯒꯤ ꯉꯥ ꯑꯀꯪꯕꯗꯣ ꯆꯥꯏꯌꯦ ꯑꯩꯉꯣꯟꯗ ꯍꯥꯏꯕꯤꯒꯅꯨꯀꯣ
ꯏꯀꯥꯏꯗ꯭ꯔꯣ ꯑꯍꯥꯎꯕ ꯈꯛꯇ ꯆꯥꯏꯗꯨꯒ
ꯅꯣꯏ ꯌꯦꯟ ꯆꯥꯏ ꯍꯥꯏꯔꯒ ꯑꯁ ꯑꯩ ꯑꯩꯗꯤ ꯌꯦꯟꯗꯦꯝ ꯆꯥꯔꯒ ꯀꯃꯥꯏ ꯏꯀꯥꯏꯗꯣꯏꯕ
ꯌꯨꯝꯗ ꯆꯥ ꯑ ꯆꯥꯛ ꯆꯥꯅꯤꯡꯉꯥꯏ ꯂꯥꯛꯑꯣ ꯍꯥꯏꯔꯁꯨ ꯂꯥꯛꯇꯦꯅꯦ ꯅꯪ
ꯑ ꯂꯝꯕꯤꯗ ꯆꯠꯅꯤꯡꯗꯦꯗ ꯆꯠꯅꯤꯡꯗꯕꯒꯤ ꯀꯩꯗꯧꯔꯤꯅꯣ
ꯐꯤ ꯁꯦꯝ ꯁꯦꯝ
ꯐꯤꯅꯦꯛꯔꯣ
ꯐꯅꯦꯛ ꯅꯠꯇꯦ ꯅꯨꯄꯥꯒꯤ ꯐꯤꯗꯣ
ꯑꯣ ꯑꯣ ꯑꯣ ꯑꯁ ꯑꯆꯦ ꯎꯝ ꯀꯩꯅꯣ ꯇꯧꯋꯦꯍꯦ ꯉꯁꯤꯗꯤ ꯊꯕꯛ ꯌꯥꯝ ꯍꯩꯌꯦꯍꯦ
ꯇꯧꯗ꯭ꯔꯗꯤ
ꯊꯕꯛ ꯀꯜꯂꯦꯀꯣ ꯊꯕꯛ ꯀꯜꯂꯦ ꯃꯤ ꯃꯆꯥꯗꯤꯀꯣ
ꯀꯟꯕꯅꯦ ꯀꯟꯕꯅꯦ
ꯅꯪꯁꯨ ꯇꯧꯅꯤꯡꯕ꯭ꯔꯣ
ꯑꯩꯗꯤ ꯇꯧꯅꯤꯡꯗꯦ
ꯇꯧꯅꯤꯡꯔꯗꯤ ꯍꯥꯏꯔꯛꯑꯣ ꯑꯩ ꯄꯤꯔꯛꯀꯦ ꯅꯪ ꯊꯕꯛ ꯇꯧꯅꯤꯉꯥꯏ
ꯑꯗꯨ ꯅꯍꯥꯟ ꯀꯩꯅꯣ ꯅꯨꯄꯤ ꯑ ꯑꯅꯤ ꯂꯥꯛꯄꯗꯣ ꯐꯤꯅꯦꯛ ꯑꯥ ꯀꯩꯅꯣ ꯑꯥ ꯁꯥꯕꯤꯌꯣ ꯍꯥꯏꯕꯗꯣ ꯅꯪꯕꯣ
ꯎꯨꯝ
ꯑꯗꯨꯗꯣ ꯎꯝ ꯅꯍꯥꯟ ꯑꯩꯕꯨ ꯎ ꯎꯠꯂꯛꯄꯗꯣ ꯎꯠꯂꯛꯄꯒꯤ ꯐꯤꯅꯦꯛ ꯑꯗꯨꯒꯤ ꯐꯤꯅꯦꯛꯗꯨꯔꯥ
ꯑꯗꯨ ꯅꯠꯇꯦꯗ
ꯑꯇꯣꯞꯄ
ꯑꯩ ꯑꯃ ꯑꯦ ꯅꯪ ꯅꯪꯉꯣꯟꯗ
ꯑꯩ ꯐꯖꯩ ꯍꯥꯏꯕꯗꯣ
ꯁꯦꯝꯄꯜꯗꯨꯔꯣ
ꯎꯝ ꯀꯩꯅꯣ ꯕꯇꯔꯐ꯭ꯂꯥꯏꯗ ꯐꯖꯅ ꯅꯥꯟꯅ ꯀꯩꯅꯣ ꯇꯧꯕꯤꯕꯗꯣ ꯑꯗꯨ ꯐꯖꯩ ꯍꯥꯏꯕ ꯅꯠꯇ꯭ꯔꯣ ꯃꯣꯏꯅ
ꯐꯖꯩ ꯍꯥꯏ ꯑꯗꯨꯕꯨ ꯎꯝ ꯃꯆꯨꯗꯣ
ꯑꯣ ꯇꯣꯡꯉꯥꯜꯂꯦ ꯍꯥꯏꯕ
ꯎꯝ ꯇꯣꯡꯉꯥꯜꯂꯦ ꯎꯝ
ꯑꯣ
ꯑꯗꯨꯑꯣꯏꯁꯨ ꯐꯖꯩ ꯍꯥꯏꯕ꯭ꯔꯥ ꯃꯣꯏꯅ
ꯐꯖꯩ ꯍꯥꯏ
ꯑꯃ ꯁꯥꯕ ꯂꯣꯏꯔꯒ ꯐꯥ ꯅꯪꯅ ꯐꯖꯩ ꯍꯥꯏꯕꯗꯣ ꯑꯃꯨꯛ ꯁꯥꯕꯤꯌꯨ ꯍꯥꯏ
ꯑꯗꯨꯒꯤ ꯑꯗꯨꯗꯣ ꯃꯆꯨ ꯃꯆꯨꯗꯣ ꯑꯣ ꯆꯞ ꯃꯥꯟꯅꯅ
ꯑꯥꯎ
ꯏꯁ ꯑꯉꯥꯛꯄꯅꯤꯍꯦ
ꯑꯩꯅ ꯑꯣꯔ ꯎꯨ ꯑꯣꯔꯦꯟꯖ ꯊꯝꯕꯗꯣ
ꯑꯥꯎ
ꯃꯣꯏꯅ ꯔꯦꯠ ꯊꯝꯃꯣ ꯍꯥꯏ
ꯑꯣ
ꯀꯅꯥ ꯀꯅꯥ ꯂꯩꯕ꯭ꯔꯥ ꯅꯪ ꯅꯊꯟꯇ ꯐꯝ
ꯍꯧꯖꯤꯛꯇꯤ ꯏꯊꯟꯇꯥ ꯂꯩꯌꯦꯗ ꯃꯄꯥꯟꯗ ꯑ ꯑꯁꯤ ꯎꯨꯝ ꯀꯩꯅꯣ ꯁꯨꯃꯥꯡꯗ ꯏꯃꯥꯈꯣꯏ ꯐꯝꯃꯒ ꯂꯩ ꯋꯥꯔꯤ ꯁꯥꯔꯒ
ꯉꯁꯤ ꯌꯥꯝ ꯁꯥꯏꯅꯦ ꯀꯔꯤ ꯇꯧꯕꯒꯤꯔꯥ ꯈꯪꯗꯦ
ꯑꯃꯛ ꯏꯔꯨꯑꯣ ꯏꯁꯤꯡ ꯌꯥꯝ ꯂꯩꯕꯗꯣ
ꯈꯪꯗꯦꯅꯦ ꯇꯥꯟꯕꯒꯤ
ꯑꯩꯗꯤ ꯁꯥꯗꯦꯗ ꯍꯧꯖꯤꯛꯇꯤ ꯑꯗꯨꯝ ꯆꯞ ꯆꯥꯏꯌꯦ
ꯑꯥ ꯍꯌꯦꯡꯗꯤ ꯐꯤ ꯑꯃꯨꯛ ꯁꯥꯒꯅꯤꯅ ꯅꯪ
ꯑꯥ ꯑꯃꯨꯛ ꯂꯥꯛꯑꯣꯀꯣ ꯑꯈꯣꯏ ꯌꯨꯝꯗ
ꯈꯪꯗ꯭ꯔꯤꯌꯦꯗ ꯍꯌꯦꯡ ꯊꯣꯛꯂꯛꯀꯥꯟꯗ ꯈꯪꯉꯅꯤ ꯑꯩꯒꯤꯗꯤ
ꯂꯧ ꯆꯠꯁꯦ ꯍꯥꯏꯕ꯭ꯔꯣ
ꯂꯧꯆꯁꯤꯗꯤ ꯍꯥꯏꯗꯤ ꯑꯗꯨ ꯑꯁꯤ ꯑꯩ ꯑꯃꯨꯛ ꯑꯃꯨꯛ ꯆꯠꯀꯦꯔꯥ ꯆꯠꯂꯔꯁꯨ ꯈꯪꯗꯦ ꯑꯗꯨ ꯍꯥꯏꯁꯨ ꯍꯥꯏꯔ ꯇ꯭ꯔꯤꯌꯦ ꯍꯣꯏ ꯑꯈꯣꯏ ꯏꯅꯥꯎꯅꯨꯄꯤꯗꯣ ꯑꯗꯨ ꯍꯥꯏꯔꯗ꯭ꯔꯗꯤ ꯆꯠꯂꯣꯏ ꯑꯗꯨꯕꯨ ꯍꯣꯔꯦꯟ ꯍꯪꯒꯦ
ꯎꯝ
ꯍꯧꯖꯤꯛꯗꯤ ꯈꯔ ꯉꯜꯂꯤꯌꯦꯅ ꯑꯗꯨ ꯆꯠꯀꯦ ꯍꯥꯏꯔꯗꯤ ꯆꯦꯡ ꯄꯨꯅꯕ ꯀ꯭ꯔꯤ ꯀ꯭ꯔꯤꯅꯣ ꯁꯦꯝ ꯁꯥꯗ꯭ꯔꯗꯤ ꯌꯥꯔꯔꯣꯏ ꯑꯗꯨꯒꯤ ꯈꯪꯗꯦ ꯏꯃꯥ ꯈꯣꯏ ꯂꯥꯎ ꯆꯠꯂꯗꯤ
ꯅꯣꯏ ꯗꯥ ꯗꯥꯒꯤ ꯗꯥꯗꯥꯒꯤ ꯅꯨꯄꯤ ꯂꯩꯁꯤꯗꯤ
ꯂꯩꯔꯁꯨ ꯃꯊꯟꯅ ꯇꯧꯕ ꯉꯝꯗꯧ ꯃꯥꯟꯗꯤꯗ
ꯉꯝꯅꯤꯍꯦ ꯅꯍꯥꯁꯨ ꯑꯗꯨꯝ ꯇꯧꯌꯤꯁꯤꯗꯤ
ꯑꯣ ꯑꯗꯨ ꯑꯩ ꯑꯩꯁꯨ ꯀꯔꯤꯁꯨ ꯇꯧꯅꯤꯡꯉꯥꯏ ꯂꯩꯇꯦꯅ
ꯎꯝ ꯀꯔꯤꯁꯨ ꯇꯧꯅꯤꯡꯉꯥꯏ ꯂꯩꯗ꯭ꯔꯁꯨ ꯑꯩꯈꯣꯏ ꯌꯣꯝꯗ ꯂꯥꯛꯔꯗꯤ ꯃꯤ ꯃꯌꯥꯝ ꯐꯝꯔꯗꯤ ꯑꯩ ꯐꯤ ꯁꯥꯕꯁꯨ ꯅꯨꯡꯉꯥꯏ
ꯅꯪꯒꯤ ꯅꯨꯡꯉꯥꯏꯕꯒꯤ ꯉꯥꯛꯇꯅꯦꯕ ꯇꯧꯔꯤꯁꯦ
ꯑ ꯌꯥꯕꯅꯦ
ꯌꯥꯏ ꯌꯥꯏ ꯀꯣꯛ ꯂꯩꯈꯠꯂꯦ
ꯒꯣꯜꯗꯤ ꯋꯥꯕꯅꯦ
ꯈꯔ ꯂꯩꯈꯥꯠꯄ ꯃꯥꯜꯂꯦ ꯑꯩꯈꯣꯏꯒꯤ ꯍꯨꯏꯗꯨ ꯁꯅꯥꯅꯤꯡꯕꯗꯣ ꯂꯣꯏꯔꯦꯍꯦ ꯍꯨꯖꯤꯛꯁꯦ ꯀꯨꯔꯤꯅꯣ ꯈꯪꯗꯦ
ꯀꯔꯤ ꯍꯥꯏꯕ꯭ꯔꯣ
ꯆꯦꯟ ꯆꯦꯟꯔ ꯂꯩꯌꯦ ꯑꯩꯈꯣꯏꯒꯤ ꯍꯨꯏꯗꯣ
ꯑꯣ ꯑꯣ ꯅꯦꯠꯋꯥꯛꯇꯤ ꯅꯨꯡꯉꯥꯏꯕ꯭ꯔ ꯉꯁꯤ
ꯈꯪꯗꯦ ꯈꯪꯗꯦ ꯈꯔ ꯐꯠꯇꯕ ꯃꯥꯜꯂꯦ
ꯎꯝ ꯃꯅꯨꯡꯗꯗ ꯆꯪꯔꯗꯤ ꯐꯔꯣꯏ ꯑꯗꯨꯗꯤ
ꯑ
ꯃꯄꯥꯟꯗ ꯂꯩꯕꯒꯤ ꯍꯧꯖꯤꯛ ꯌꯥꯕꯅꯤ ꯫ ꯉꯁꯤ ꯌꯥꯝ ꯁꯥꯕꯒꯤ ꯇꯨꯝꯕ ꯌꯥꯔꯣꯏꯗ ꯫
ꯑꯗꯨ ꯅꯪꯨ ꯐꯦꯟ ꯊꯥꯎꯑꯣꯅ ꯐꯦꯟ ꯂꯩꯕ ꯅꯠꯇ꯭ꯔꯣ?
ꯊꯥꯏ ꯑꯗꯨꯕꯨ ꯏꯁꯥꯗꯣ
ꯑꯗꯣ ꯏꯔꯨꯋ‌ꯣ
ꯏꯔꯨꯔꯒ ꯐ‌ꯦꯟ ꯃꯅꯥꯛꯇ ꯐꯝꯃꯣ ꯫
ꯑꯗꯨ ꯑꯣꯏꯔꯗꯤ ꯏꯪꯉꯅꯤ ꯫ ꯉꯁꯥꯏꯗ‌ꯣ ꯅꯪ ꯈꯔ ꯉꯟꯅ ꯏꯔꯨꯕꯩꯅꯦꯕ ꯫
ꯎꯝ ꯑꯗꯨꯒꯤꯅꯦ ꯫ ꯍꯧꯖꯤꯛꯇꯤ ꯌꯥꯝ ꯁꯥꯏ ꯌꯥꯗ꯭ꯔꯦ ꯐꯝꯕꯗ‌ꯣ ꯅꯨꯡꯉꯥꯏꯇ꯭ꯔꯦ ꯫
ꯈꯔ ꯉꯜꯂ ꯀꯥꯟꯅ ꯏꯣꯋ‌ꯣ ꯑꯗꯨꯒ ꯚꯦꯟꯒꯤ ꯃꯈꯥꯗ ꯐꯝꯃꯣ ꯑꯗꯨꯗꯤ ꯅꯪꯒꯤ ꯏꯪꯉ ꯏꯪꯉꯪꯕꯒꯤ ꯇꯨꯝꯕ ꯅꯨꯡꯉꯥꯏꯔꯅꯤ ꯫
ꯅꯣꯏ ꯅꯃꯥꯟꯅꯕꯤ ꯍꯣꯏ ꯐꯣꯟ ꯇꯧꯔꯛꯇ꯭ꯔꯣ?
ꯇꯧꯔꯛꯇ‌ꯦ
ꯎꯝ ꯅꯨꯡꯉꯥꯏꯅ ꯂꯩꯕ ꯃꯥꯜꯂꯤꯅꯦ ꯃꯣꯏꯁꯨ ꯅꯪꯕꯨ ꯀꯥꯎꯔꯝꯕ ꯖꯥꯠꯅꯤꯍꯦ ꯫
ꯑꯁ ꯀꯥꯎꯗꯩ ꯀꯥꯎꯔꯝꯃ‌ꯣꯏꯗ ꯑꯗꯨ
ꯑꯗꯨꯝ ꯀꯩꯅꯣ ꯑꯥ ꯑꯗꯨꯝ ꯃꯦꯁꯦꯖꯇꯤ ꯊꯥꯅꯕꯅꯦꯕ ꯑꯩꯈꯣꯏꯁꯦ ꯫
ꯑꯣ
ꯅꯅꯥꯎ ꯅꯨꯄꯤꯗꯤ ꯇꯨꯝꯈ꯭ꯔꯕ꯭ꯔꯣ?
ꯇꯨꯝꯗ‌ꯦ
ꯑꯣ
ꯂꯩ ꯁꯥꯕꯒꯤ ꯇꯨꯝꯕ ꯌꯥꯗꯦ ꯍꯥꯏꯌꯦ ꯃꯣꯏꯁꯨ ꯫
ꯑꯗꯨ
ꯍꯣꯏ ꯃꯥꯗꯤ ꯇꯨꯝꯈ꯭ꯔꯦ ꯉꯁꯥꯏ ꯫
ꯎꯝ ꯉꯥꯜꯂꯤꯍ‌ꯦ ꯉꯁꯤꯗꯤ ꯋꯥꯕꯒꯤꯔꯣ?
ꯐꯣꯟ ꯌꯦꯡꯔꯒ ꯇꯣꯝꯔꯤꯅꯦ ꯫ ꯅꯨꯡꯉꯥꯏꯕꯖꯥꯠꯅꯦ ꯃꯣꯏꯁꯨ ꯑꯍꯟ ꯍꯣꯏꯁꯨ ꯐꯣꯟ ꯌꯦꯡꯔꯒ ꯇꯨꯝꯕ ꯇꯨꯝꯕ ꯃꯍꯥꯎꯗꯣ ꯈꯪꯉꯤꯕ
ꯑꯩꯈꯣꯏ ꯑꯩꯈꯣꯏ ꯈꯛꯇ ꯑ ꯀꯩꯅꯣ ꯑꯉꯥꯡꯁꯤꯡ ꯈꯛꯇ ꯌꯥꯕ꯭ꯔꯅ‌ꯦ? ꯑꯗꯣ ꯑꯍꯟꯁꯤꯡꯁꯨ ꯅꯨꯡꯉꯥꯏꯕ ꯈꯪꯒꯗꯕꯅꯤꯅꯦ ꯫
ꯍꯧꯖꯤꯛꯀꯥꯟꯗꯤ ꯑꯍꯟꯁꯤꯡꯅ ꯎꯝ ꯅꯨꯡꯉꯥꯏꯕꯗꯣ ꯍ‌ꯦꯜ
ꯍ‌ꯦꯜꯂ‌ꯦ ꯍꯥꯏꯕ ꯫ ꯑꯧꯖꯤꯗꯤ ꯑꯩꯈꯣꯢꯒꯤ ꯃꯇꯝ ꯌꯥꯎꯔꯕꯅꯤꯅ
ꯎꯝ ꯍꯌꯦꯡ ꯐꯤ ꯁꯅꯤꯉꯥꯢ ꯑꯃꯨꯛ ꯇꯜꯂꯦ ꯍꯥꯥ
ꯉꯁꯥꯢꯗꯣ ꯑꯕꯣꯛ ꯑꯃꯨ ꯂꯥꯛꯄ꯭ꯔꯥ ꯅꯨꯡꯊꯤꯟꯗ
ꯂꯥꯛꯇꯦ ꯃꯥꯁꯨꯨ ꯌꯥꯝ ꯋꯥꯔꯝꯒꯅꯤ ꯉꯁꯤ ꯈꯛꯇ ꯂꯧ ꯆꯠꯄꯅꯤꯅ
ꯎꯝ
ꯍꯌꯦꯡ ꯍꯧꯒꯠꯂꯞ ꯃꯇꯝꯗ ꯅꯨꯡꯉꯥꯢꯔꯅꯤ
ꯃꯥꯒꯤ ꯈꯣꯡꯁꯤꯡꯗꯣ ꯅꯥꯔꯝꯒꯅꯤ
ꯎꯝ ꯅꯥꯔꯝꯒꯅꯤ ꯎꯝ ꯅꯪꯗꯤ ꯅꯥꯗ꯭ꯔꯣ ꯍꯧꯖꯤꯛ ꯈꯔ ꯈꯔ ꯇꯧ
ꯑꯩꯖꯤ ꯑꯩꯖꯤ ꯍꯧꯖꯤꯛꯇꯤ ꯑ ꯀꯩꯅꯣ ꯃꯥꯁꯨ ꯂꯨ ꯀꯩꯅꯣ ꯅꯥꯇ꯭ꯔꯤꯌꯦꯗ ꯑꯗꯨꯕꯨ ꯍꯩ ꯍꯣꯔꯦꯟꯗꯤ ꯈꯪꯗꯦ ꯍꯌꯦꯡ
ꯑꯩꯈꯣꯢ ꯏꯇꯩꯃꯗꯤ ꯈꯔ ꯈꯔ ꯍꯧꯔꯦ ꯍꯥꯢꯌꯦ
ꯑꯨꯡ ꯉꯜꯂꯦꯍꯦ
ꯏꯁꯤꯡ ꯏꯁꯤꯡ ꯃꯅꯨꯡꯗ ꯏꯁꯤꯡꯗ ꯐꯠꯇꯅꯗ
ꯁꯥꯕꯅꯤꯅꯦ ꯎꯝ ꯇꯨꯝꯅꯤꯡꯗ꯭ꯔꯣ ꯅꯪꯗꯤ
ꯇꯨꯝꯅꯤꯡꯗ꯭ꯔꯤꯗ ꯊꯦꯡꯅ ꯊꯦꯡꯅ ꯇꯨꯝꯃꯤꯅ
ꯎꯝ ꯅꯤꯌꯨ ꯐꯤꯗꯤꯡ ꯌꯥꯝ ꯋꯥꯔꯝꯃꯅꯤ ꯅꯪꯁꯨ
ꯇꯨꯝꯅꯤꯡꯗ꯭ꯔꯤꯗ ꯍꯧꯖꯤꯛꯇꯤ ꯉꯥꯜꯂꯤꯌꯦ
ꯑ ꯉꯁꯤꯗ ꯆꯥꯛ ꯆꯥꯕꯗꯣ ꯈꯔ ꯉꯟꯅ ꯆꯥꯕꯒꯤꯔꯥ ꯈꯪꯗꯦ ꯉꯁꯤꯗꯤ ꯌꯥꯝ ꯉꯜꯂꯤꯑꯕ
ꯎꯝ
ꯉꯟꯅ ꯆꯥꯕꯒꯤꯅꯦ ꯉꯁꯤ ꯈꯛꯇ ꯑꯣꯢꯔꯝꯅꯤ ꯅꯣꯢ ꯉꯟꯅ ꯆꯥꯕꯗꯣ
ꯉꯁꯤ ꯉꯁꯤ ꯈꯠꯇ ꯑꯣꯢꯔꯝꯅꯤ ꯍꯣ ꯊꯦꯡ ꯊꯦꯡꯅ ꯆꯥꯕꯅꯦꯕ ꯑꯩꯈꯣꯢꯁꯦ
ꯆꯥ ꯉꯟꯅ ꯊꯣꯡꯕꯒꯤ ꯑꯣꯢꯔꯝꯅꯤ ꯉꯁꯤꯁꯦ
ꯎꯝ